ꯑꯣ
ꯇꯥꯔꯕꯔ ꯍꯦꯜꯂꯣ
ꯇꯥꯗꯄ꯭ꯔꯣ
ꯍꯜꯂꯣ
ꯇꯥꯔꯔꯕꯣ
ꯇꯥꯏꯌꯦꯦ
ꯀꯩꯗꯧꯔꯤꯅꯣ ꯍꯧꯖꯤꯛꯇꯤ
ꯀꯁꯨ ꯇꯧꯗꯦ
ꯅ ꯑ
ꯅꯪꯗꯤ ꯅꯣꯡ ꯆꯨꯗꯤ
ꯑꯁ ꯍꯧꯖꯤꯛ ꯈꯛꯇꯪ ꯂꯝꯕꯤ ꯆꯠꯂꯒ ꯌꯨꯝ ꯂꯥꯛꯄꯗ ꯉꯥꯏꯔꯦ
ꯍꯥꯏꯗ ꯆꯠꯇ꯭ꯔꯣ
ꯑꯁ ꯀꯩꯅꯣ ꯂꯧ ꯐꯧ ꯐꯦꯕ꯭ꯔꯤꯛ ꯍꯥꯏꯕ꯭ꯔꯤꯛꯀꯤ ꯆꯦꯡ ꯂꯧꯕ ꯆꯠꯂꯣ ꯍꯥꯏꯅ
ꯑ ꯕꯖꯥꯔꯗ ꯆꯠꯄ꯭ꯔꯣ ꯍꯜꯂꯛꯄꯗ ꯉꯥꯏꯔꯤꯔꯣ ꯇꯥꯕ꯭ꯔꯣ ꯃ ꯀꯠꯇꯗꯦ ꯇꯥꯕ꯭ꯔꯣ ꯇꯥꯕ꯭ꯔꯣ